ꯍꯜꯂꯣ
ꯑꯣ
ꯇꯥꯕ꯭ꯔꯥ
ꯑꯣ ꯇꯥꯏ ꯇꯥꯏ
ꯀꯩꯗꯧꯔꯝꯃꯤꯅꯣ
ꯗꯤ
ꯕꯣꯜ ꯌꯦꯡꯉꯣꯏꯗ꯭ꯔꯣ ꯈꯪꯗꯦ ꯑꯩ ꯁꯨꯝ ꯂꯩꯔꯤꯅꯤ ꯍꯧꯖꯤꯛꯇ ꯅꯦꯠ ꯅꯦꯠ ꯌꯥꯕ ꯃꯩ ꯂꯥꯛꯑꯦꯕ ꯉꯁꯥꯢꯒꯩ ꯃꯩ ꯂꯥꯛꯇꯕꯒꯤ ꯋꯥꯢ ꯐꯥꯢ ꯁꯝ ꯌꯥꯗꯕ
ꯎꯝ
ꯕꯣꯜ ꯌꯦꯡꯉꯣꯏꯗ꯭ꯔꯣ
ꯎꯝ ꯕꯣꯜꯁꯦ ꯌꯦꯡꯅꯤꯡꯉꯦ ꯃꯥꯏꯖꯦ ꯌꯦꯡꯖꯨ ꯌꯦꯟꯅꯤꯡꯉꯦ ꯑꯗꯣ ꯈꯪꯗꯦ ꯉꯁꯥꯏ ꯌꯦꯡꯕꯝ ꯑꯃ ꯄꯨꯡ ꯀꯌꯥ
ꯊꯦꯡꯗꯤ ꯊꯦꯡꯉꯤ ꯍꯦ
ꯑ ꯑꯅꯤ ꯃꯈꯥꯏꯕꯥꯎ ꯑꯣꯏꯒ꯭ꯔꯅꯤ
ꯎꯝ ꯀꯥꯡꯁꯣꯏ ꯆꯥꯏꯑꯦꯕ
ꯑ ꯀꯥꯡꯁꯣꯏ ꯆꯥꯌꯦ ꯑꯈꯣꯏꯗꯤ ꯅꯪ ꯀꯩ ꯆꯌꯦꯕ
ꯎꯇꯤ ꯉꯁꯥꯏ ꯎꯇꯤ ꯊꯣꯡꯉꯦ ꯑꯗꯨꯒ ꯏꯔꯣꯟꯕꯒ ꯍꯧꯖꯤꯛ ꯅꯨꯃꯤꯗꯥꯡꯒꯤ ꯏꯔꯣꯜꯂꯦ
ꯎꯝ ꯑꯣ ꯑꯣ
ꯅꯪ ꯅꯨꯄꯥꯗꯤ ꯄꯥꯎ ꯐꯥꯎꯅꯗ꯭ꯔꯣ
ꯀꯣꯜ ꯇꯧꯅꯔꯝꯃꯤꯔꯣ
ꯑ ꯇꯧꯅꯃꯔꯝꯃꯦ ꯌꯨ
ꯑꯗꯨꯗꯤ ꯃꯥ ꯉꯥꯏꯕ꯭ꯔꯣ ꯑꯗꯨꯗꯤ ꯀꯩ ꯍꯥꯏꯔꯝꯃꯤꯅꯣ
ꯅꯪ ꯀꯣꯜ ꯇꯧꯋꯦ ꯍꯥꯏꯔꯝꯃꯅꯨ ꯃꯥꯅ ꯌꯦꯡꯒꯦ
ꯑꯗꯨꯗꯤ ꯌꯦꯡꯕ꯭ꯔꯥ
ꯈꯪꯗꯦ ꯃꯥ ꯊꯥꯔꯛꯑꯣ ꯍꯥꯢꯔꯗꯤ ꯃꯊꯥ ꯌꯥꯝ ꯁꯥꯢꯌꯦ ꯀꯩ ꯊꯥꯗꯣꯢꯅꯣ ꯒ꯭ꯌꯥꯟ ꯇꯥ ꯁꯤꯌꯨ ꯍꯥꯢꯕ ꯌꯥꯗꯕꯒꯤ ꯀꯣ ꯑꯩ
ꯀꯩꯅꯣꯗ ꯀꯣꯜ ꯇꯧꯔꯒ ꯌꯦꯡꯂꯁꯦ ꯆꯨꯝꯅꯒꯤꯗ ꯀꯣꯜ ꯑꯃꯨꯛ ꯇꯧꯔꯒ ꯑꯗꯨ ꯑꯣꯏꯅ ꯊꯥꯖꯟꯒ꯭ꯔꯣ
ꯎꯝ
ꯂꯥꯏꯔꯤꯛ ꯄꯥꯔꯣꯏꯗ꯭ꯔꯣ
ꯄꯥꯅꯉꯥꯢ ꯂꯥꯛꯄꯅꯦ ꯄꯥꯅꯤꯡꯗꯕ
ꯃꯈꯥꯗ ꯀꯨꯝꯗꯔꯩꯔꯣ
ꯑꯉꯥꯡꯕ
ꯑꯣ ꯅꯣꯢ ꯅꯃꯅꯕꯤꯉꯩ ꯂꯣꯢ ꯂꯥꯛꯑꯕꯣ ꯔꯨꯝꯗ ꯂꯩ
ꯑꯥ ꯑꯥ ꯂꯥꯛꯀꯅꯤ
ꯅꯣꯢ ꯄꯩꯈꯥꯗꯨ ꯗꯦꯠ ꯀꯌꯥ ꯗꯩꯅꯦꯕ
ꯎꯝ ꯅꯣꯢꯗꯤ ꯍꯌꯦꯡ ꯀꯥꯡꯒꯤ ꯄ꯭ꯔꯣꯒ꯭ꯔꯥꯝ ꯑꯝꯇ ꯇꯧꯔꯣꯢꯗ꯭ꯔꯣ
ꯍꯥ ꯀꯩ ꯄ꯭ꯔꯣꯒ꯭ꯔꯥꯝꯅꯣ
ꯅꯣꯏ ꯍꯌꯦꯡ ꯀꯥꯡꯒꯤ ꯁꯨꯇꯤ ꯊꯥꯗꯕ꯭ꯔꯣ
ꯈꯪꯗꯦ ꯑꯩꯗꯤ ꯑꯩꯈꯣꯢꯗꯤ ꯍꯧꯖꯤꯛꯃꯛ ꯀ꯭ꯂꯥꯁ ꯀꯥꯗꯦꯕ
ꯀꯩꯒꯤ ꯂꯣꯢꯁꯜꯂꯛꯄꯩꯔꯣ
ꯑ ꯑꯦꯛꯖꯥꯝ ꯃꯌꯥꯗ ꯑꯗꯨꯝ ꯀꯥꯗꯕ ꯑꯗꯨꯒ ꯑꯇꯣꯞꯄ ꯀꯣꯔꯠ ꯀꯩꯅꯣꯒꯤ ꯑ ꯁꯦꯟꯇ꯭ꯔ ꯇꯥꯕꯀꯣ ꯑꯇꯣꯞꯄ ꯀꯣꯜꯂꯦꯖꯀꯤꯁꯨ ꯑꯗꯨꯒꯤ
ꯑꯣ
ꯅꯪꯪꯗꯤ ꯅꯪꯒꯤ ꯅꯨꯄꯥꯒ ꯋꯥꯔꯤ ꯁꯥꯟꯅꯗꯕ꯭ꯔꯣ
ꯁꯥꯟꯅꯩꯌꯦ ꯑꯗꯣ ꯃꯥ ꯕꯣꯜ ꯌꯦꯡꯕ ꯆꯠꯀꯅꯦꯅ ꯍꯥꯏꯔꯝꯕ
ꯎꯝ ꯋꯥꯠꯂꯤꯗ
ꯍꯣꯏ ꯑꯥꯗ ꯑꯗꯨꯝ ꯍꯧꯖꯤꯛ ꯌꯦꯡꯕ ꯆꯠꯅꯦꯅ ꯍꯥꯏꯝ
ꯎꯝ
ꯎꯝ
ꯑꯥ ꯑꯩꯗꯤ ꯇꯨꯝꯗꯣꯢꯅꯦ ꯑꯗꯤ ꯕꯣꯜ ꯌꯦꯡꯅꯤꯡꯗꯦ ꯑꯍꯤꯡ ꯅꯣꯡꯌꯥꯢꯖꯤ ꯇꯨꯝꯕꯅ ꯍꯦꯅ ꯐꯩ
ꯎꯝ ꯑꯦ ꯍꯧꯖꯤꯛ ꯀꯥꯟꯁꯦ ꯑꯍꯤꯡ ꯌꯥꯝ ꯇꯨꯝꯗꯕꯒꯤꯔꯥ ꯈꯪꯗꯦꯀꯣ
ꯅꯃꯤꯠ ꯁꯣꯛꯄ꯭ꯔꯣ
ꯍꯣꯏꯗ ꯃꯤꯠꯄꯨꯗꯤ ꯁꯣꯛꯑꯦꯗ ꯇꯊꯥꯏꯅꯗꯩꯩ ꯁꯣꯛꯑ ꯂꯩꯁꯦ
ꯅꯪ ꯄꯧꯋꯥꯔ ꯀꯥꯌꯅꯣ
ꯑꯃꯒ ꯌꯥꯡꯈꯩ ꯑꯣꯏꯔꯝꯅꯤ ꯃꯥꯟꯂꯦ ꯑꯃꯅ ꯑꯃꯒ ꯁꯦꯚꯦꯟꯇꯤ ꯐꯥꯏꯚ
ꯌꯥꯝꯗꯦ ꯀꯩꯅꯣ ꯑꯗꯨꯗꯤ
ꯎꯝ
ꯗꯨꯁꯨ ꯌꯦꯡꯊꯣꯛꯅꯤꯡꯕꯅꯤ
ꯅꯪꯗꯤ ꯀꯌꯥ ꯑꯣꯏꯒꯦ ꯈꯪꯕ꯭ꯔꯣ
ꯖꯦꯔꯣ ꯄꯣꯏꯟ ꯁꯚꯦꯟ ꯑꯗꯨꯃꯥꯢ ꯑꯣꯢꯒꯤꯝꯅꯤ ꯌꯥꯝꯗꯝꯅꯤꯗ ꯑꯩꯗꯤ
ꯅꯛꯏꯗ ꯌꯥꯝ ꯑꯃ ꯌꯥꯎꯍꯟ ꯑꯃꯕꯨ ꯌꯧꯗ꯭ꯔꯗꯤ ꯌꯥꯔꯦꯉꯣ
ꯈꯪꯗꯦ ꯑꯩꯗꯣ ꯍꯟꯇꯛ ꯆꯦꯛ ꯁꯨ ꯇꯧꯊꯣꯛꯀꯦ ꯑꯗꯒꯤ ꯐ꯭ꯔꯦꯝꯖꯨ ꯑꯝꯇ ꯁꯤꯟꯒꯦꯅ ꯈꯟꯕꯅꯦ
ꯎꯝ
ꯈꯪꯗꯦꯗ ꯍꯧꯖꯤꯛꯀꯥꯟ ꯐ꯭ꯔꯦꯝꯁꯨ ꯌꯥꯝ ꯇꯥꯡꯕꯒꯤ
ꯇꯥꯡꯉꯦ
ꯂꯦꯟꯁꯇꯨꯁꯨ ꯑꯃ ꯁꯤꯟꯅꯤꯡꯉꯕꯅꯦ ꯑꯩꯗꯣ
ꯎꯝ
ꯑꯗꯨꯗꯤ ꯅꯣꯢꯒꯤ ꯁꯥꯢꯗꯣ ꯑꯗꯨꯝ ꯉꯥꯢꯔꯝꯒꯗ꯭ꯔꯣ
ꯇꯨꯝꯅꯤꯡꯉꯦ ꯌꯥꯝ ꯇꯧꯔꯝꯕꯅꯦ ꯇꯨꯝꯃꯝꯖꯔꯁꯨ ꯈꯪꯗꯦꯍꯦ ꯂꯧꯕꯨꯛ ꯆꯠꯃꯟꯕꯒꯤ ꯃꯥ
ꯃꯥ ꯃꯌꯨꯝ ꯂꯩꯔꯤꯔꯣ
ꯑꯣ ꯃꯌꯨꯝꯗ ꯂꯩꯌꯦ ꯃꯥ ꯍꯧꯖꯤꯛꯀꯥꯟ
ꯑꯥ
ꯍꯌꯦꯡꯗꯤ ꯅꯪ ꯄ꯭ꯔꯣꯒꯥꯝ ꯂꯩꯔꯣ
ꯂꯩꯌꯦ ꯑꯈꯣꯏ ꯃꯥꯏ ꯃꯄꯥꯝꯗ ꯆꯠꯀꯅꯤ ꯑꯩ
ꯎꯝ
ꯆꯥꯛ ꯆꯥꯕꯒꯤ ꯈꯪꯗꯦ ꯑꯩ ꯆꯠꯇꯤ ꯆꯠꯅꯤꯡꯗꯝꯅꯤꯗ
ꯎꯝ
ꯑꯗꯨ ꯃꯩ ꯂꯥꯛ
ꯅꯪ ꯀꯃꯥꯢꯅ ꯇꯧꯅꯤ
ꯀꯩꯕ
ꯁꯤ ꯂꯣꯢꯕꯒꯗꯤ ꯇꯨꯝꯃꯗꯣꯢꯔꯣ ꯀꯩꯗꯧꯗꯣꯢꯅꯣ ꯍꯥꯢꯕ
ꯎꯝ ꯇꯨꯝꯕꯕꯨꯗꯤ ꯌꯥꯔꯦ ꯑꯗꯣ ꯈꯪꯗꯦ ꯑꯩꯗꯣ ꯍꯣꯢ ꯇꯨꯝꯃꯁꯨ ꯌꯥꯔꯦ ꯋꯥꯔꯤꯒ ꯁꯥꯗ꯭ꯔꯦꯗ ꯍꯧꯖꯤꯛꯀꯥꯟ ꯑꯈꯣꯏꯗꯤ
ꯅꯨꯄꯥꯔꯣ
ꯍꯣꯏ ꯅꯨꯄꯥꯗꯣ ꯋꯥꯔꯤ ꯁꯥꯟꯅꯗ꯭ꯔꯦ ꯃꯇꯝ ꯐꯪꯗ꯭ꯔꯦ
ꯅꯪ ꯅꯪ ꯆꯤꯜꯂꯕ꯭ꯔꯣ
ꯆꯤꯜꯂꯦ ꯌꯥꯝꯅ ꯑꯩ ꯐꯤ ꯁꯥꯟꯅꯕ ꯍꯣꯠꯅꯕꯗ
ꯎꯝ ꯃꯤꯅ ꯑꯗꯨꯝ ꯁꯠ
ꯍꯌꯦꯡꯂꯣ
ꯑ
ꯐꯪꯅꯤ ꯑꯩ ꯎꯝ ꯑꯥꯗ ꯆꯠꯂꯁꯨ ꯐꯣꯟ ꯋꯥꯔꯤ ꯁꯥꯟꯅꯁꯦ ꯍꯥꯢꯔꯥ
ꯍꯣꯏ ꯅꯨꯡꯊꯤꯜꯗ ꯌꯥꯔꯗꯤ ꯍꯥꯏꯔꯛꯑꯣ ꯅꯨꯡꯊꯤꯜꯗ ꯅꯨꯡꯗꯥꯡꯗꯗꯤꯀꯣ
ꯕꯨꯗꯤ ꯌꯥꯅꯤ ꯑꯩ ꯑꯥꯗ ꯑꯈꯣꯢ ꯃꯥꯢ ꯃꯄꯥꯝꯗꯣꯁ ꯑꯗꯨꯝ ꯌꯥꯅꯤꯗ ꯑꯩ ꯑꯇꯣꯞꯄ ꯀꯥ ꯑꯃꯗ ꯂꯩꯔꯒ
ꯌꯥꯅꯤ ꯍꯥꯏꯔꯛꯑꯣ
ꯅꯪ ꯀ꯭ꯂꯥꯁ ꯆꯠꯂꯣꯢꯗꯕ꯭ꯔꯣ
ꯀ꯭ꯂꯥꯁ ꯆꯠꯇꯦ ꯑꯩ
ꯑꯣ ꯑꯣ ꯍꯣꯏ ꯆꯠꯇ꯭ꯔꯗꯤ ꯍꯥꯏ ꯑꯗꯨꯝ ꯍꯥꯏꯔꯛꯑꯣ ꯑꯩ ꯃꯤ ꯂꯥꯡꯗꯕ ꯇꯟꯖꯥ ꯌꯦꯡꯉꯒ ꯍꯥꯏꯔꯛꯀꯦ
ꯎꯝ ꯍꯣꯏ
ꯅꯣꯏ ꯏꯃꯥꯟꯅꯕꯤꯗꯣ ꯑꯗꯨ ꯃꯥꯗꯤ ꯍꯌꯦꯡ ꯁꯪꯂꯔꯣꯏꯀꯣ
ꯗꯦ ꯃꯥꯁꯦ ꯁꯪꯅꯤꯡꯉꯥꯏ ꯃꯥꯟꯗ꯭ꯔꯦꯕꯣ ꯑꯩꯅ ꯉꯁꯥꯏꯗꯤ ꯍꯥꯏꯕꯅꯦꯗꯣ ꯃꯥ
ꯃꯣꯢ ꯂꯥꯢꯀꯤ ꯂꯥꯏꯒꯤ ꯇꯧꯕ꯭ꯔꯣ ꯃꯥ ꯆꯤꯡꯕ ꯆꯠꯄ ꯌꯥꯎꯒꯗ꯭ꯔꯣ
ꯆꯤꯡꯕꯗꯤ ꯈꯪꯗꯦ ꯑꯗꯨ ꯑꯣꯏꯔꯁꯨ ꯃꯣꯏ ꯂꯥꯛ ꯂꯥꯏ ꯀꯟꯕꯅꯦꯕ
ꯑꯣ ꯑꯣ ꯑꯗꯨꯗꯤ ꯃꯣꯏꯒꯤꯁꯨ ꯑꯗꯨꯝ ꯊꯕꯛ ꯑꯗꯨꯝ ꯇꯧꯔꯝꯅꯤꯗ ꯆꯤꯜꯂꯅꯤ ꯍꯌꯦꯡꯗꯤ
ꯑꯣ ꯍꯩ ꯍꯥ
ꯀꯤꯍꯣꯝ ꯆꯥꯅꯤꯡꯉꯦ ꯅꯣꯏ ꯑꯗꯥꯏꯗ ꯀꯤꯍꯣꯝ ꯐꯪꯕ꯭ꯔꯥ
ꯐꯪꯕꯅꯦ
ꯇꯥꯡꯕ꯭ꯔꯣ ꯍꯣꯡꯕ꯭ꯔꯣ
ꯑꯗꯨꯝ ꯇꯥꯡꯉꯦ ꯍꯥꯏꯕꯅꯦ
ꯂꯣꯛ ꯇꯧꯗꯣꯔꯕ ꯃꯥꯜꯂꯦ ꯑꯩꯗꯤ
ꯎꯝ ꯍꯤꯗꯥꯛ ꯆꯥꯁꯜꯍꯧꯔꯣ
ꯆꯥꯔꯣꯢ ꯑꯩ ꯍꯤꯗꯥꯛ ꯆꯥꯕ ꯆꯥꯅꯗꯦ
ꯅꯍꯥꯟꯗꯣ ꯑꯃ ꯎꯝ ꯀꯩꯅꯣꯒꯤ ꯑꯈꯣꯏ ꯑꯣꯖꯥꯒꯤ ꯃꯆꯥꯗꯣ ꯑꯗꯨ ꯃꯥꯒꯤ ꯅꯨꯄꯤꯒꯤ ꯕꯥꯔꯗꯦꯅꯦ ꯍꯥꯏꯔꯣ
ꯑꯣ ꯃꯥꯅꯤ ꯍꯥꯏꯕ
ꯀꯣ
ꯀꯔꯤ
ꯐꯣꯇꯣ ꯌꯥꯝ ꯊꯒꯠꯂꯦ ꯍꯥꯏꯕ
ꯊꯦꯡꯅꯗꯦ ꯑꯩ
ꯊꯦꯡꯅꯗꯤ ꯈꯪꯗꯦ ꯉꯔꯥꯡꯒꯤ ꯑꯃ ꯀꯩꯅꯣ ꯇꯧꯕꯗꯣ ꯎꯝ ꯅꯨꯄꯥ ꯑꯃ ꯅꯨ ꯄꯤ ꯑꯅꯤ ꯂꯨꯍꯣꯡꯕꯩꯗꯣ ꯈꯪꯉꯕꯣ ꯅꯪ
ꯑꯥ
ꯑꯗꯨ ꯅꯨꯄꯤꯗꯣ
ꯎꯝ
ꯅꯪ ꯈꯪꯕ꯭ꯔꯥ ꯀꯥꯏꯗꯒꯤꯅꯣ ꯑꯗꯣ
ꯀꯔꯝꯕ ꯅꯨꯄꯤꯅꯣ
ꯑ ꯈꯪꯗꯦ ꯑꯍꯜ ꯑꯃ ꯑꯍꯜꯂ ꯇꯣꯝꯕꯤꯔꯗꯤ ꯈꯪꯗꯦ ꯑꯗꯣ ꯅꯣꯢ ꯃꯅꯥꯛꯇꯒꯤꯔꯥ ꯑꯗꯨꯃꯥꯢꯅ ꯍꯥꯢꯅꯩ
ꯑꯣ ꯑꯗꯨꯅꯤ ꯈꯪꯉꯦ
ꯑꯗꯨꯝ ꯈꯪꯗꯦ ꯑꯗꯨ ꯑꯁ ꯍꯧꯖꯤꯛꯀꯥꯜ ꯑꯗꯨꯒꯤ ꯃꯤ ꯌꯥꯝ ꯉꯥꯡꯅꯔꯦ ꯏꯃꯥꯟꯅꯕꯤꯒꯩꯁꯨ ꯁꯨ ꯑꯗꯨꯝ ꯂꯣꯢ ꯊꯝꯃꯦ ꯑꯩ ꯀꯥꯢꯖꯕꯅ
ꯁꯨꯝꯃꯦ ꯎꯄꯥꯢ ꯂꯩꯇꯦ
ꯀꯩꯕ
ꯍꯧꯖꯤꯛꯀꯤ ꯅꯨꯄꯤꯗꯣ ꯑꯩꯈꯣꯢ ꯌꯨꯝꯗꯪꯅꯕꯗꯣ
ꯀꯩꯅꯣ ꯅꯪ ꯈꯪꯕ꯭ꯔꯣ ꯃꯁꯛ
ꯏꯆꯦ
ꯑꯦ ꯑꯅꯤꯗꯨꯗꯒꯤ ꯅꯣꯢ ꯏꯆꯦ ꯑꯃ ꯌꯥꯎꯔꯤꯔꯣ
ꯑꯣ ꯌꯨꯝꯊꯪꯅꯕ ꯃꯔꯤ ꯃꯇꯥꯕꯗꯨ ꯅꯠꯇꯦ ꯌꯨꯝꯊꯪꯅꯕ
ꯑꯣ ꯑꯗꯨ ꯀꯔꯝꯕ ꯑꯣꯢꯗꯣꯢꯅꯣ ꯍꯥꯢꯗꯤ ꯏꯁ ꯎꯝ ꯃꯃꯥꯢ ꯃꯃꯥꯢ ꯁꯥꯡꯕ ꯅꯠꯇꯕꯗꯣ
ꯈꯪꯉꯦ ꯃꯤ ꯈꯔ ꯌꯦꯝꯕꯗꯣ
ꯑꯣ ꯑꯣ ꯍꯣꯢ ꯈꯉꯦ ꯈꯪꯉꯦ ꯑꯗꯨ
ꯎꯝ
ꯀꯃꯥꯢꯅ ꯇꯧꯔꯤꯅꯣ ꯑꯩꯗꯤ ꯀꯁ ꯇꯟꯕꯅꯥ
ꯃꯥꯒ ꯅꯨꯡꯁꯤꯅꯕ ꯆꯍꯤ ꯃꯉꯥꯃꯨꯛ ꯁꯨꯔꯝꯅꯦꯕ
ꯎꯝ
ꯑꯗꯨꯒ ꯅꯍꯥꯟ ꯆꯦꯟꯈ꯭ꯔꯕꯅꯦꯕ ꯑꯗꯨ ꯅꯣꯡꯉꯥꯜꯂꯀꯥꯟ ꯅꯨꯄꯤ ꯑꯃ ꯊꯤꯟꯖꯜꯂꯛꯏꯌꯦ
ꯑꯁ ꯑꯗꯨꯗꯤ
ꯅꯨꯄꯥꯗꯨ ꯅꯨꯄꯥꯗꯨ ꯅꯨꯄꯤ ꯇꯨꯃꯤꯟꯅ ꯀꯣꯢꯔꯝꯕ
ꯎꯝ
ꯂꯩ ꯄꯤꯛꯑꯦ ꯑꯩꯈꯣꯢꯁꯨ ꯉꯧꯕ ꯉꯝꯃꯔꯣꯢ ꯍꯥꯢꯔꯒ ꯆꯦꯜꯂꯨꯔꯕꯅꯤ ꯃꯥ ꯉꯝꯃꯔꯣꯢ ꯑꯈꯣꯢꯁꯨ ꯍꯥꯢꯔ ꯈꯨꯗꯛꯇ ꯂꯨꯍꯣꯡꯉꯤꯅꯤꯗꯅ ꯉꯔꯥꯡ
ꯑꯣ ꯑꯃꯗꯨ ꯊꯤꯜꯂꯨꯔꯕ ꯃꯇꯨꯡꯗ
ꯆꯦꯟꯕ ꯅꯍꯥꯟ ꯆꯦꯟꯕꯅꯦꯕ ꯏꯆꯦꯗꯣ
ꯅꯍꯥꯟ
ꯎꯝ
ꯑꯥ
ꯎ ꯉꯍꯥꯟ ꯍꯥꯢꯗꯤ ꯉꯍꯥꯟꯒꯤ ꯃꯊꯪ ꯑꯣꯢꯗꯣꯢꯅꯤꯀꯣ
ꯑꯣ ꯑꯣ ꯎꯝ
ꯑꯗꯨꯗ ꯑꯗꯨꯒ ꯑꯗꯨ ꯅꯨꯡꯉꯥꯟꯕꯗ ꯅꯨꯄꯤ ꯑꯃꯨꯛ ꯊꯤꯡꯖꯤꯜꯂꯛꯑꯕ
ꯎꯝ
ꯂꯧ ꯆꯠꯄꯗꯩꯗꯤ ꯄꯥꯎ ꯏ ꯇꯥꯟꯅꯕꯗꯩꯗꯤ ꯂꯧꯕ ꯉꯝꯃꯔꯣꯢ ꯈꯣꯠꯂꯣꯢ ꯍꯥꯢꯅꯕꯗꯩ ꯂꯨꯍꯣꯡꯗꯕ ꯌꯥꯗꯦ ꯑꯅꯤꯃꯛꯁꯦ ꯏꯃꯨꯡꯅ ꯑꯝꯇ ꯌꯥꯗꯕ
ꯑꯥ
ꯅꯪꯁꯨ ꯂꯨꯍꯣꯡꯉꯁꯦ
ꯂꯨꯍꯣꯡꯕꯗꯤ ꯅꯨꯄꯤ ꯃꯌꯨꯝꯗꯨꯗ ꯍꯣꯡ ꯆꯥꯂꯣ ꯂꯨꯍꯣꯡ ꯄꯨꯔꯒ
ꯍꯣꯢ ꯑꯈꯣꯏꯇꯣ ꯑꯩꯈꯣꯏꯅ ꯑꯩꯈꯣꯏ ꯂꯀꯥꯢꯗ ꯑꯃꯗ ꯍꯣꯡꯉꯦ ꯑ ꯅꯨꯄꯤꯗꯣ
ꯑꯣ ꯑꯣ
ꯇꯥꯕ꯭ꯔꯣ
ꯇꯥꯢꯌꯦ
ꯍꯌꯦꯡꯅ ꯇꯧꯕ꯭ꯔ